ꯑꯣ ꯏꯆꯦ ꯀ꯭ꯔꯤ ꯇꯧꯔꯤꯒꯦ ꯑꯁ ꯀꯔꯤ ꯃꯊꯦꯜ ꯊꯣꯡꯒꯦꯔꯣ
ꯁꯤꯔꯣꯝ
ꯎꯝ
ꯑꯣꯛ ꯃꯈꯣꯡ ꯊꯣꯡꯉꯦ
ꯑꯁ ꯍꯥꯎꯕ ꯏꯟꯁꯥꯡꯅꯤꯍꯦ ꯑꯗꯨ
ꯑꯧ ꯍꯥꯎꯕꯅꯦ ꯀꯨꯛ ꯀꯨꯀꯔꯗ ꯀꯟꯅ ꯉꯧꯔꯣꯏ ꯀꯨꯀꯔꯗ ꯀꯥꯝꯃꯒꯀꯣ ꯊꯣꯡꯒꯗꯧꯕ ꯉꯧꯗꯕꯤꯗ ꯆꯝꯅ ꯊꯣꯡꯒꯦ ꯑꯧ ꯑꯧ ꯆꯥꯛ ꯆꯥꯛ ꯊꯣꯡꯈ꯭ꯔꯦ ꯅꯃꯥꯗꯤ
ꯊꯣꯡꯗ꯭ꯔꯤ ꯑꯈꯣꯏ ꯆꯥꯛꯂꯥꯝꯕꯒꯤ ꯍꯧꯖꯤꯛꯃꯛ ꯅꯨꯡꯊꯤꯟ ꯆꯥꯛ ꯆꯥꯏꯌꯦ
ꯑꯦ ꯍꯨꯖꯤꯛ ꯆꯔꯥ ꯋꯥꯟꯕ
ꯍꯣꯏ ꯑꯩ ꯉꯁꯥꯏ ꯑꯌꯨꯛ ꯆꯥꯛ ꯆꯥꯗꯦꯅ ꯑꯗꯨꯒꯤ
ꯑꯣ ꯅꯣꯏꯁꯨ ꯍ ꯅꯨꯡꯗꯥꯡ ꯆꯥꯕ ꯐꯔꯛ ꯇꯥꯔꯅꯤꯍꯦ
ꯍꯣꯏ ꯅꯨꯡꯗꯥꯡ ꯐꯥꯁꯇꯤꯡ ꯇꯧꯔꯒꯦ
ꯗꯥꯏꯇꯤꯡ ꯇꯧꯔꯒꯦ ꯍꯥꯏꯕ꯭ꯔꯣ
ꯍꯣꯏ ꯗꯥꯏꯇꯤꯡ ꯈ꯭ꯔ ꯇꯧꯔꯒꯦ
ꯎꯝ ꯐꯩ ꯐꯩ ꯗꯥꯏꯇꯤꯡꯁꯨ ꯈ꯭ꯔ ꯈ꯭ꯔ ꯇꯧꯒꯗꯧꯕꯅꯦ ꯑꯩꯗꯤ ꯗꯥꯏꯇꯤꯡ ꯇꯧꯕ ꯁꯨꯡꯉꯝ ꯉꯝꯗꯦ
ꯍꯣꯔꯦꯟ ꯏꯚꯤꯅꯤꯡꯗ ꯋꯥꯀꯤꯡ ꯆꯠꯁꯦ
ꯆꯔꯁꯐꯧ ꯆꯥꯛ ꯆꯥꯥꯕ ꯂꯣꯏꯔꯒ ꯇꯥꯏꯁꯟꯁꯨ ꯇꯧꯅꯤꯉꯥꯏ ꯆꯠꯇꯕꯁꯨ ꯀꯨꯏꯔꯦ
ꯅꯪ ꯉꯁꯥꯏ ꯆꯔꯁ ꯆꯠꯄ꯭ꯔꯥ ꯑꯌꯨꯛꯇ
ꯆꯠꯂꯦ ꯆꯔꯁ ꯍꯣꯏ ꯆꯔ ꯎꯝ ꯍꯥꯔꯦ ꯉꯥꯏꯌꯣ ꯎꯝ
ꯍꯣ ꯑꯩꯒꯤ ꯑꯥ
ꯍꯜꯂꯛꯄꯗ ꯃꯤꯠ ꯕ꯭ꯂꯔ ꯆꯠꯂꯛꯄꯒꯤ ꯆꯥꯛ ꯆꯥꯗꯕꯤꯗ ꯇꯨꯝꯐꯣꯝꯗ ꯃꯤꯠ ꯂꯣꯏꯅ ꯊꯣꯡ ꯊꯤꯡꯔꯒ ꯇꯨꯝꯔꯒ ꯂꯩꯕꯅꯤ
ꯎꯝ ꯅꯪꯒꯤ ꯃꯤꯠ ꯅꯥꯕꯗꯣ
ꯎꯝ
ꯅꯪꯒꯤ ꯃꯤꯠ ꯅꯥꯕꯁꯦ ꯀꯩꯅꯣ ꯇꯧꯑꯣ ꯅꯪ ꯎꯝ ꯑꯆꯣꯠꯄ ꯒꯨꯝꯕꯀꯣ
ꯎꯝ
ꯐꯤꯒꯨꯝꯕ ꯐꯗꯤ ꯇꯥꯋꯦꯜ ꯒꯨꯝꯕ ꯑꯦ ꯈꯤꯔꯥ ꯆꯣꯠꯄ ꯒꯨꯝꯕ ꯑꯗꯨꯝ ꯈ꯭ꯔ ꯏꯪꯍꯜꯂꯣ ꯁꯥꯕ ꯌꯥꯗꯕꯅꯦ ꯍꯦꯟꯅ ꯋꯥꯕꯅꯦ ꯁꯥꯕꯗꯣ
ꯍꯣ ꯉꯁꯥꯏꯗꯣ ꯑꯗꯨꯃꯥꯏꯅ ꯇꯧꯕꯅꯦ ꯑꯩꯗꯣ ꯑꯩꯒꯤ ꯍꯦꯡꯀꯔꯆꯤꯞꯇ ꯆꯣꯠꯍꯜꯂꯒ ꯃꯤꯠ ꯃꯊꯛꯇ ꯊꯝꯔꯒ
ꯑꯗꯨꯗꯒꯤ ꯃꯤꯠꯀꯨꯝꯕꯁꯨ ꯃꯥꯂꯤꯁ ꯀꯨꯝꯕ ꯇꯧꯑꯣꯕ
ꯎꯝ ꯑꯈꯣꯏ ꯃꯤꯠꯇꯣ ꯕ꯭ꯂꯤꯡ ꯇꯧꯕꯁꯨ ꯋꯥꯠꯄꯒꯤꯅꯦ ꯑꯈꯣꯏꯗꯣ ꯃꯤꯠ ꯀꯨꯞꯁꯤꯟꯕꯗꯣ ꯐꯣꯟꯁꯨ ꯈ꯭ꯋꯥꯏ ꯌꯦꯡꯕꯒꯤꯅꯦꯗ
ꯍꯣꯏ ꯐꯣꯟ ꯐꯣꯟꯗꯣ ꯀꯩꯅꯣꯒꯤ ꯍꯧꯖꯤꯛ ꯒꯤꯂꯥꯁ ꯑꯃ ꯑꯅꯣꯛ ꯑꯃ ꯂꯩꯇ꯭ꯔꯥ ꯑꯗꯨ ꯃꯣꯏꯒꯤ ꯔꯤꯌꯦꯛꯁꯟ ꯐꯥꯎꯗꯕ ꯑꯃ ꯂꯩꯕꯗꯣ ꯑꯗꯨꯒꯨꯝꯕ ꯍꯥꯞꯄ ꯉꯝꯃꯗꯤ ꯐꯒꯗꯧꯕ
ꯍꯣꯏ ꯑꯩꯒꯤ ꯑꯩꯒꯤꯗꯣ ꯂꯦꯟꯁꯀꯥꯔꯠ ꯀꯤꯗꯣ ꯑꯗꯨ ꯕ꯭ꯂꯨ ꯕ꯭ꯂꯨ ꯔꯥꯏꯠ ꯄ꯭ꯔꯣꯇꯦꯛꯁꯟ ꯌꯥꯎꯋꯦꯕꯀꯣ ꯑꯗꯨ ꯃꯪꯃ ꯎꯞ ꯅꯤꯉꯥꯏ ꯀꯥꯎꯕ ꯑꯩꯗꯣ
ꯎꯞꯄꯣ ꯑꯈꯣꯏꯅ ꯎꯞꯄꯗꯧꯕꯁꯦ ꯁꯤꯟꯃꯥ ꯌꯦꯡꯕ ꯀꯥꯟꯗ ꯎꯞꯀꯗꯧꯕꯅꯦ ꯑꯈꯣꯏꯗꯤ ꯑꯗꯨꯗꯣ ꯀꯔꯤꯁꯨ ꯌꯦꯡ ꯑꯩꯁꯨ ꯎꯞꯅꯤꯡꯗꯦ ꯍꯥꯏ ꯅꯪꯉꯣꯟꯗ ꯍꯥꯏꯕ ꯋꯥꯅꯦ ꯁꯨꯛꯎꯞ ꯎꯞꯅꯤꯡꯗꯦ ꯑꯩꯗꯤ ꯁꯨꯃꯥꯏ ꯇꯧꯔꯦ ꯎꯝ ꯒꯥꯔꯤ ꯇꯣꯡꯕ ꯃꯇꯝꯗ ꯁ꯭ꯄꯦꯛ ꯎꯞꯇ꯭ꯔꯗꯤ ꯑꯗꯨꯃ ꯉꯝꯗ꯭ꯔꯦ
ꯑꯗꯨꯒ ꯅꯣꯡꯁꯥ ꯊꯣꯛꯄꯁꯦ ꯑꯗꯨꯅꯦ ꯅꯝꯕꯔ ꯋꯥꯟ
ꯅꯣꯡꯁꯥ ꯊꯣꯛ ꯄꯁꯨ ꯅꯣꯡꯁꯥ ꯊꯣꯛꯄ ꯂꯥꯏꯔꯤ ꯎꯝ ꯑꯩꯅ ꯁꯨꯃꯥꯏꯅ ꯇꯧꯌꯦ ꯎꯝ ꯑꯩꯅ ꯀ꯭ꯔꯤ ꯇꯧꯕ꯭ꯔꯥ ꯍꯥꯏꯔꯒ ꯅꯣꯡ ꯃꯝꯕꯁꯦ ꯅꯣꯡ ꯃꯝꯃꯒ ꯑꯇꯤꯌꯥꯗꯨ ꯀ꯭ꯔꯤꯔꯥ ꯑꯃ ꯂꯪꯈꯠꯄꯗꯣ ꯑꯗꯨ ꯑꯗꯨꯁꯨ ꯌꯥꯝ ꯋꯥꯏ
ꯁꯣꯛꯈ꯭ꯔꯦꯕ ꯑꯈꯣꯏꯁꯤ ꯂꯦꯕꯦꯜ ꯑꯃ
ꯍꯣꯏꯅꯦ ꯑꯩꯗꯤ ꯑꯩꯗꯤꯅ ꯑꯃꯨꯛꯀ ꯂꯦꯐꯇꯤ ꯈ꯭ꯔ ꯌꯥꯏꯌꯦꯕ ꯔꯥꯏꯠꯇꯅꯦꯕ ꯑꯩꯅ ꯈ꯭ꯋꯥꯏ ꯁꯣꯛꯄꯗꯣ ꯂꯦꯐꯇꯤ ꯑꯁ ꯆꯍꯤ ꯑꯃ ꯉꯥꯡꯁꯥꯡ ꯉꯥꯡꯕꯅꯦ ꯑꯩꯗꯤ
ꯂꯦꯐꯅꯦ ꯍꯥꯏꯕꯗꯤ ꯑꯩ ꯁꯤ ꯂꯦꯐꯇꯣ ꯑꯉꯥꯡ ꯑꯣꯏꯔꯤꯉꯩꯗꯁꯨ ꯁꯣꯛꯈ꯭ꯔꯕ ꯆꯤꯡꯈ꯭ꯔꯕꯒꯤꯀꯣ ꯆꯥꯎꯕꯁꯨ ꯈ꯭ꯔ ꯃꯥꯟꯅꯗꯕꯅꯦꯕ ꯔꯥꯏꯠꯀ ꯑꯗꯨꯒꯤ ꯑꯗꯨꯝ ꯁꯣꯏꯈ꯭ꯔꯕ ꯂꯩꯈ꯭ꯔꯕꯒꯤ ꯑꯗꯨꯝ ꯍꯨꯖꯤꯛꯇꯤ ꯍꯦꯟꯅ ꯁꯣꯛꯂꯛꯈ꯭ꯔꯕꯗꯣ
ꯎꯝ ꯑꯗꯨꯗ ꯑꯩꯁꯨꯀꯣ ꯎꯝ ꯃꯤꯠ ꯇ ꯑꯩꯒꯤ ꯔꯥꯏꯠꯇꯅ ꯈ꯭ꯔ ꯄꯤꯛꯄꯅꯦꯕ ꯈꯪꯕ꯭ꯔꯥ ꯀ꯭ꯔꯃꯥꯏ ꯇꯧꯔꯒ ꯑꯩꯈꯣꯏꯁꯦ ꯅꯍꯥꯟ ꯑꯩꯁꯨ ꯆꯍꯤ ꯑꯃꯁꯦ ꯄꯨꯔꯥ ꯉꯥꯡꯁꯥꯡ ꯉꯥꯡꯔ ꯅꯥꯔꯝꯕꯅꯦꯕ ꯃꯅꯤꯄꯨꯔꯗ ꯌꯦꯡꯈ꯭ꯔꯦ ꯑꯩꯒꯤ ꯌꯦꯡꯕ ꯀꯥꯟꯗꯁꯨ ꯁꯨꯛꯐꯪ ꯐꯪꯗ꯭ꯔꯦ ꯂꯥꯁ ꯏꯝꯐꯥꯜꯗ ꯌꯦꯡꯈ꯭ꯔꯦꯕꯀꯣ ꯑꯗꯨ ꯃꯇꯝꯗ ꯃꯣꯏ ꯁꯤꯇꯤꯗ ꯆꯠꯄ ꯀꯥꯟꯗ ꯑꯗꯨꯗ ꯍꯣꯁꯄꯤꯇꯥꯜ ꯑꯃ ꯂꯩꯌꯦꯕ ꯑꯣꯄ꯭ꯔꯦꯁꯟꯒꯨꯝꯕ ꯇꯧ ꯕꯌꯥꯏ ꯃꯣꯏꯗꯤ ꯍꯦꯜ ꯀꯥꯔꯠꯀꯨꯝꯕꯁꯤ ꯁꯤꯅꯔꯗꯨꯗꯤ ꯌꯥꯝ ꯐꯩꯌꯦ ꯑꯗꯨ ꯑꯗꯨꯗꯤ ꯌꯦꯡꯕꯗ ꯐꯩꯍꯦ ꯆꯍꯤ ꯑꯃꯅꯦ ꯑꯩꯅ ꯌꯦꯡꯕꯗꯣ ꯃꯐꯝ ꯀꯌꯥ ꯁꯨꯔꯕꯅꯦ ꯑꯗꯨꯗ ꯌꯦꯡꯉꯦ ꯐꯠꯇꯦ ꯑꯗꯨꯗ ꯑꯃꯨꯛꯀ ꯈꯦꯇ꯭ꯔꯦꯛꯅꯦ ꯍꯥꯏꯌꯦ ꯑꯗꯨ ꯑꯃꯛ ꯑꯣꯏꯗꯦ ꯗꯣꯛꯇꯔꯅꯗꯤ ꯑꯣꯏꯗꯦ ꯍꯩꯌꯦꯕ ꯑꯗꯨ ꯑꯩꯗꯤ ꯀꯩꯅꯣꯈꯣꯏꯁꯨ ꯌꯦꯡꯍꯟꯈ꯭ꯔꯝ ꯚꯤꯖꯟꯉꯣꯟꯗ ꯄꯔꯊꯅꯁꯨ ꯇꯧꯍꯟ ꯄꯜꯂꯦ ꯑꯗꯨꯒ ꯎꯝ ꯃꯩꯇꯩ ꯅꯨꯄꯤ ꯑꯃ ꯂꯩꯕ ꯈꯪꯕ꯭ꯔꯥ ꯃꯣꯏ ꯀꯥꯝꯗꯤ ꯆꯥꯝꯗꯕ ꯀꯔꯤꯔ ꯑꯃ ꯇꯧꯋꯦꯕ ꯃꯣꯏꯗꯣ ꯑꯗꯨꯉꯣꯟꯐꯥꯎ ꯌꯦꯡꯍꯟꯈ꯭ꯔꯝꯅꯤ ꯐꯅꯤꯡꯃꯟꯕꯒꯤꯉꯣꯟ ꯑꯩ ꯃꯤꯠꯇꯣ ꯉꯥꯡꯁꯪ ꯉꯥꯡꯒ꯭ꯔꯦ ꯑꯗꯨ ꯑꯣꯏꯔꯒ ꯑꯩꯒꯤ ꯈꯣꯡꯁꯨ ꯑꯃꯨꯛꯀ ꯃꯤꯠ ꯇꯨ ꯏꯍꯤꯡꯗ ꯊꯤ ꯐꯥꯏꯕꯒꯨꯝꯕ ꯅꯝꯕꯔ ꯍꯣꯔꯃꯣꯟ ꯆꯠꯄ ꯃꯇꯝꯗꯨꯗ ꯂꯩꯊꯦꯛꯄ ꯂꯩꯊꯦꯛꯈ꯭ꯔꯕ ꯑꯩꯗꯣ ꯑꯗꯨꯗꯤ ꯈꯪ ꯑꯗꯨ ꯑꯗꯨ ꯍꯣ ꯑꯗꯨ ꯆꯍꯤ ꯋꯥꯕꯗꯤ ꯑꯩ ꯂꯣꯏꯔꯦ
ꯍꯣꯏ
ꯑꯗꯨ ꯑꯈꯣꯏ ꯃꯥꯂꯤꯁꯁꯨ ꯇꯧꯋꯣ ꯍꯥꯏꯌꯦ ꯃꯥꯂꯤꯁꯇꯣ ꯑꯗꯨꯃꯥꯏ ꯇꯧꯗ꯭ꯔꯤ ꯃꯅꯤꯡ ꯑꯩꯈꯣꯏ ꯃꯅꯤꯡꯗꯣ ꯅꯪꯒꯤ ꯎꯝ ꯁꯤ ꯉꯛ ꯉꯛ ꯃꯔꯤꯒꯨꯝꯕ ꯅꯥ ꯗ꯭ꯔ ꯑꯗꯨꯒꯨꯝꯕꯗꯨ ꯆꯤꯡ ꯆꯤꯡꯔꯒ ꯑꯥ ꯃꯈꯥꯗ ꯅꯨꯡꯁꯤꯠ ꯇ ꯇꯥꯍꯟꯒꯗꯧꯕꯅꯦꯕ ꯑꯗꯨꯒꯨꯝꯕ ꯇꯧꯑꯣ ꯍꯥꯏꯕꯅꯤꯅ ꯑꯩꯈꯣꯏꯅ ꯇꯧ ꯇꯧꯗꯕꯤꯒꯤꯅꯦꯕ
ꯑꯁ ꯃꯤꯠꯇꯤꯀꯣ ꯃꯤꯠꯁꯤꯗꯤ ꯇꯥꯡꯒꯗꯕ ꯃꯁꯤꯡꯕꯨꯗꯤ ꯁꯤꯕꯅ ꯐꯕꯅꯦꯍꯦ
ꯑꯩꯅ ꯍꯥꯏꯕꯗꯨꯗꯤ ꯃꯤꯠ ꯇꯥꯡꯅꯤꯡꯉꯥꯏ ꯚꯨꯠꯀꯤ ꯅꯥ ꯄꯪꯒꯦ ꯍꯥꯏꯕ
ꯑꯗꯨꯅꯦ ꯑꯗꯨ ꯈꯛ ꯑꯩꯁꯦ ꯅꯥꯕ ꯈꯜꯂꯒ ꯄꯣꯛꯇꯣ ꯃꯑꯣꯡꯗꯣ ꯌꯦꯡꯉꯣ ꯃꯅꯥꯁꯨ ꯄꯪꯕ ꯃꯃꯤꯠꯁꯨ ꯎꯗꯕ ꯀꯌꯥꯃꯨꯛ ꯋꯥꯔꯝꯒꯦꯔ ꯅꯨꯡꯁꯤ
ꯑꯗꯨꯁꯨ ꯃꯥꯗꯤ ꯑꯗꯨ ꯑꯗꯨ ꯑꯣꯏꯔꯁꯨ ꯐꯖꯟꯅ ꯎꯗꯕꯗꯤ ꯅꯠꯇꯦꯗꯅ
ꯏꯁ ꯎꯗ꯭ꯔꯦ ꯑꯩꯕꯨꯛ ꯂꯨ ꯈ꯭ꯔꯤꯁꯇꯜ ꯈ꯭ꯔꯤꯁꯇꯜ ꯀꯧ ꯔꯥ ꯍꯥꯏꯔꯒ ꯀꯧꯔꯒ ꯂꯩꯌꯦ
ꯎꯝ ꯎꯄꯥꯏ ꯂꯩꯇꯦ ꯃꯤꯠꯇꯤ ꯍꯦꯔꯤꯗꯤꯇꯤꯅꯦꯅ ꯋꯥꯏꯈꯣꯏꯒꯤ ꯍꯦꯔꯤꯗꯤꯇꯤꯅꯦꯅ
ꯋꯥꯏ ꯍꯣꯏꯒꯤ ꯍꯦꯔꯤꯗꯤꯅꯦ ꯏꯃꯥ ꯏꯃꯥꯗꯒꯤ ꯏꯕꯣꯛ ꯍꯅꯨꯕꯤ
ꯗꯨꯅꯦ ꯑꯩꯅꯁꯨ ꯍꯦꯛ ꯍꯥꯏꯕꯗꯣ ꯋꯥꯏꯒꯤ ꯍꯦꯔꯤꯗꯤꯇꯤꯅꯦ ꯑꯩꯈꯣꯏꯁꯨ ꯋꯥꯏꯒꯤ ꯏ ꯌꯥꯎꯕꯅꯤꯅ ꯎꯄꯥꯏ ꯂꯩꯇꯦꯕ
ꯑꯗꯨꯅꯦ
ꯀꯟꯅ ꯅꯥꯕ ꯖꯥꯠꯅꯦ ꯈꯥꯡꯕ ꯇꯥꯔꯦ ꯎꯄꯥꯏ ꯂꯩꯇꯦ ꯅꯥꯕꯗꯤ
ꯅꯥꯥꯏꯌꯦ ꯅꯥꯏꯌꯦ ꯐꯖꯟꯅ ꯅꯥꯏ
ꯉꯁꯤꯗꯤ ꯑꯗꯁꯨ ꯆꯠꯇ꯭ꯔꯦ ꯑꯩ
ꯍꯣꯏ
ꯑꯥꯗ ꯑꯅꯥꯕ ꯌꯦꯡꯕ ꯆꯠꯄꯗꯨ
ꯀꯅꯥ ꯅꯥꯕ꯭ꯔꯣ
ꯇꯤꯑꯥꯗ ꯃꯤ ꯅꯥꯕ ꯆꯠꯄꯗꯣ ꯅꯍꯟꯗꯒꯤ ꯅꯔꯥ ꯂꯩꯕꯗꯣ
ꯑꯣ ꯑꯣ ꯑꯣꯑꯣ
ꯉꯁꯤꯗꯣ ꯆꯠꯇ꯭ꯔꯦꯕ ꯑꯩꯗꯣ ꯉꯁꯤꯗꯣ ꯑꯁ ꯈ꯭ꯋꯥꯡ ꯅꯥꯃꯟꯕꯤꯀꯣ ꯇꯨꯝꯃꯒ ꯂꯩꯕ
ꯅꯣꯏ ꯑꯗꯨ ꯃꯆꯤꯟ ꯃꯅꯥꯎ ꯊꯣꯛꯄ꯭ꯔꯣ
ꯎꯝ ꯑꯗꯨꯏ ꯍꯧꯖꯤꯛ ꯃꯥꯒꯤ ꯅꯍꯟ ꯅꯥꯕꯒꯤ ꯅꯨꯄꯤꯗꯣ
ꯎꯝ
ꯅꯥꯕꯤꯟ ꯍꯝ ꯃꯗꯨ ꯃꯥꯒꯤ ꯅꯨꯄꯤꯗꯣ ꯑꯗꯨꯒꯤ ꯃꯃꯥꯒ ꯑꯩ ꯒꯤ ꯏꯃꯥꯗꯨ ꯄꯣꯛꯃꯤꯟꯅꯩꯕ
ꯑꯣ
ꯏꯃꯥ ꯏꯃꯥ ꯄꯨꯣꯛꯃꯤꯟꯅꯩꯕ
ꯃꯥꯒꯤ ꯃꯥꯋꯥ ꯁꯨꯨꯀꯣ
ꯐꯔꯔꯣꯏ
ꯀꯨꯏꯔꯔꯣꯏꯗꯕ ꯃꯥꯟꯕ꯭ꯔ ꯅꯪꯒꯤ ꯋꯥꯈꯜꯗꯅꯤ
ꯑꯁ ꯄꯨꯔꯥ ꯀꯣꯃꯥꯗꯅꯦꯍꯧ ꯂꯩꯔꯤꯁꯦ
ꯋꯥ ꯉꯥꯡꯕꯁꯨ ꯉꯝꯗꯦ ꯆꯥꯛ ꯆꯥꯕꯁꯨ ꯉꯝꯗꯦ ꯂꯦꯡꯕ ꯐꯥꯎ ꯉꯝꯗꯦ ꯇꯨꯝꯃꯦ ꯏꯁꯇ꯭ꯔꯦꯠꯇ ꯇꯨꯝꯃꯦ ꯁꯣꯝꯗ ꯑꯣꯟꯒꯦ ꯍꯥꯏꯕꯁꯨ ꯉꯝꯗꯦ ꯀꯔꯤꯁꯨ ꯉꯝꯗꯦ ꯑꯗꯩ ꯃꯥ ꯄꯨꯔꯥ ꯀꯔꯤꯔꯥ ꯀꯔꯤꯁꯨ ꯈꯪꯗꯕꯤ ꯑꯗꯨꯝ ꯂꯩꯈ꯭ꯔꯦ
ꯃꯥꯏ ꯅꯨꯄꯤꯅ ꯕ꯭ꯂꯣꯛ ꯅꯝꯃꯦ ꯍꯥꯏꯕꯗꯣ ꯑꯗꯨ ꯅꯠꯇ꯭ꯔꯣ ꯅꯪ ꯍꯥꯏꯕꯗꯣ ꯑꯣ ꯑꯣ ꯃꯥꯏ ꯅꯨꯄꯤꯗꯤ ꯕꯣꯔ ꯌꯥꯝ ꯐꯪꯒꯅꯤ ꯃꯥꯏ ꯅꯨꯄꯥꯗꯤ ꯃꯣꯏ ꯏꯁꯣꯔ ꯏꯁꯣꯔꯒꯤꯁꯨ
ꯍꯣꯏ ꯐꯪꯕꯨꯗꯤ ꯐꯪꯒꯅꯤ ꯑꯗꯨ ꯃꯥꯏ ꯅꯨꯄꯤꯁꯨꯀꯣ ꯑꯗꯨꯝ ꯍꯣꯏ ꯇꯧꯕꯗꯤ ꯃꯋꯥ ꯅꯥꯕꯅꯤꯅ ꯀꯅꯥ ꯅꯨꯡꯉꯥꯏꯗꯤ ꯅꯨꯡꯉꯥꯏꯒꯦꯔꯥ ꯑꯗꯨꯏꯁꯨ ꯃꯥꯒꯤ ꯋꯥꯈꯟꯗꯣ ꯄꯦꯟꯊꯣꯛꯄ ꯑꯃ ꯂꯩꯌꯦꯕ ꯃꯥꯗꯣ ꯈꯪꯕ꯭ꯔꯥ ꯑꯩꯅꯗꯤ ꯂꯨ ꯇꯧꯍꯟꯅꯤꯡꯗꯕꯀꯣ ꯑꯗꯨꯁꯨ ꯃꯥꯁꯨ ꯑꯗꯨꯝ ꯄꯦꯟꯊꯣꯛꯔꯒ ꯑꯗꯨꯝ ꯅꯨꯡꯉꯥꯏꯔꯒ ꯂꯩꯌꯦꯕ
ꯑꯗꯨ ꯃꯣꯏꯁꯦ ꯃꯆꯥ ꯀꯌꯥ ꯁꯨꯕ꯭ꯔꯣ
ꯃꯃꯥꯅꯤ ꯃꯆꯥꯔꯥ
ꯍꯣꯏ
ꯑꯅꯤ
ꯎꯝ
ꯅꯨꯄꯤ ꯑꯃꯒ ꯅꯨꯄꯥ ꯑꯃ
ꯑꯁ ꯅꯨꯡꯗꯨꯝ ꯅꯨꯡꯁꯤꯍꯦ
ꯎꯝ
ꯐꯣꯟꯗꯨꯝ ꯐꯨꯟꯂꯝꯒꯅꯤ ꯏꯁꯨꯃꯥꯏꯅꯁꯤ
ꯎꯝ ꯍꯧꯖꯤꯛꯁꯦ ꯌꯦꯡꯉꯨꯅꯦ ꯃꯆꯥ ꯑꯅꯤꯁꯦ ꯁꯦ ꯇꯨꯋꯦꯜ ꯂꯣꯏꯔꯦꯕꯀꯣ ꯍꯧꯖꯤꯛ ꯀꯔꯤ ꯀꯔꯤꯅꯣ ꯇꯧꯕ ꯆꯠꯅꯉꯥꯏ ꯃꯇꯝꯃꯛꯇꯨꯅꯦꯕ ꯑꯇꯣꯞꯄꯗ ꯇꯝꯒꯦ ꯍꯥꯏꯕ꯭ꯔꯥ ꯑꯗꯨꯏ ꯀꯔꯤ ꯇꯧꯒꯦ ꯑꯦꯗꯃꯤꯁꯟ ꯇꯧꯒꯦ ꯍꯥꯏꯕ꯭ꯔꯥ ꯀꯔꯤ ꯇꯧꯒꯦꯔ ꯑꯗꯨ ꯍꯧꯖꯤꯛ ꯇꯥꯎꯅꯉꯥꯏ ꯀꯟꯅ ꯃꯇꯝꯅꯦꯕ ꯑꯗꯨ ꯇꯧꯅꯤꯡꯉꯥꯏ ꯃꯇꯝꯁꯤꯗ ꯃꯥꯒꯤ ꯃꯋꯥꯅ ꯄꯨꯔꯥ ꯀꯨꯃꯥ ꯂꯩꯔꯕꯅꯤꯅ ꯃꯥꯁꯤꯁꯨ ꯀꯣ ꯒ꯭ꯌꯥꯟ ꯃꯦꯟ ꯇꯥꯗ꯭ꯔꯦꯕ ꯎꯄꯥꯏ ꯂꯩꯇꯔꯦꯕ ꯇꯧꯔꯤꯁꯦ ꯈꯣꯏꯅꯗꯤ ꯄꯥꯡꯕ ꯉꯝꯗꯦ ꯃꯣꯏ ꯏꯃꯨꯡꯁꯤꯁꯨ ꯋꯥꯠꯂꯕꯅꯦ
ꯎꯝ
ꯃꯊꯟꯗꯗꯤ ꯊ ꯊꯝꯔꯝꯕ ꯌꯥꯗꯕꯅꯤꯅꯀꯣ
ꯎꯝ
ꯀꯣꯏ ꯆꯦꯟ ꯆꯦꯟ ꯀꯣꯏ ꯂꯥꯡ ꯂꯥꯡ ꯃꯣꯏ ꯏꯃꯨꯡꯁꯤꯁꯨ ꯋꯥꯔꯦ
ꯃꯣꯏꯅ ꯑꯗꯨꯃꯥꯏꯅ ꯅ ꯅꯥꯒꯗꯕ ꯃꯤ ꯂꯣꯏꯅꯃꯛ ꯋꯥꯒꯗꯕ ꯃꯁꯤꯡꯕꯨꯗꯤꯀꯣ
ꯑ
ꯍꯥꯏꯅ
ꯄꯥꯈꯪꯁꯤꯡ ꯐꯣꯟ ꯇꯧꯔꯛꯇ꯭ꯔꯣ
ꯇꯧꯔꯛꯇꯦ ꯍꯦꯍꯦ ꯃꯥꯕꯨꯗꯤ ꯍꯣꯔꯦꯟ ꯇꯧꯒꯤ ꯍꯣꯔꯦꯟ ꯇꯧꯖꯤ ꯍꯥꯏꯅ
ꯎꯝ ꯑꯩꯒꯤ ꯁꯤ ꯃꯆꯥꯁꯨ ꯌꯥꯝ ꯈꯣꯡꯅꯤꯡꯉꯦꯍꯦ
ꯎꯝ
ꯄꯥꯈꯪꯗꯣ ꯐꯕ ꯐꯕ ꯈꯜꯂꯣ
ꯍꯣꯏ ꯍꯣꯏ
ꯇꯥꯕ꯭ꯔꯥ
ꯍꯣꯏ
ꯄꯥꯈꯪꯗꯣ ꯑꯐꯕ ꯑꯐꯕ ꯈꯜꯂꯣ ꯌꯨꯊꯛꯇꯕ ꯅꯤꯡꯁꯥ ꯆꯥꯗꯕ ꯒ꯭ꯌꯥꯟ ꯇꯥꯕ ꯅꯨꯄꯥ ꯃꯁꯛ ꯊꯤꯔꯨꯁꯨ ꯀꯥꯏꯗꯦ ꯁꯛꯅ ꯆꯥꯕ ꯌꯥꯄꯣꯠꯇꯦ
ꯃꯁꯛ ꯊꯤꯔꯒ ꯍꯦꯟꯅ ꯐꯠꯂꯝꯗ꯭ꯔꯗꯤ ꯀꯃꯥꯏꯅ ꯇꯧꯒꯅꯤ ꯑꯗꯨ ꯃꯥꯡ
ꯑꯗꯨꯅꯦ ꯁꯛ ꯐꯖꯔꯒ ꯆꯥꯔ ꯍꯦꯟꯕꯗꯤ ꯌꯥꯗꯦꯗꯅ ꯂꯥꯏꯔꯔꯒ ꯆꯥꯔ ꯍꯦꯟꯕꯁꯨ ꯌꯥꯗꯦꯗꯅ
ꯑꯩꯗꯤ ꯃꯁꯛ ꯐꯖꯕꯗ ꯌꯦꯡꯈ꯭ꯔꯅꯤꯅ
ꯎꯝ
ꯐꯖꯕꯗ ꯌꯦꯡꯈ꯭ꯔꯒꯦ
ꯅꯪꯒꯤ ꯃꯁꯛ ꯐꯖꯕꯁꯤꯡꯗꯣ ꯃꯤꯠ ꯌꯥꯝꯒꯗꯧ ꯃꯥꯜꯂꯦ
ꯌꯥꯝꯕꯅꯤ ꯌꯥꯝꯕꯅꯤ
ꯃꯤꯠ ꯌꯥꯝꯕ ꯃꯤꯠꯖꯥꯝꯕꯗꯤ ꯍꯌꯦꯡ ꯑꯗꯨꯝ ꯈꯠꯅꯔꯒ ꯂꯩꯒꯗꯧꯕꯗꯣ
ꯎꯝ ꯏꯆꯦ ꯏꯆꯦꯒꯤꯒꯨꯝꯅ ꯌꯨ ꯊꯛꯔꯒ ꯍꯌꯦꯡꯋꯥꯏ ꯊꯛꯇꯕꯗꯣ ꯑꯗꯨꯁꯨ ꯌꯥ
ꯑꯗꯨꯁꯨ ꯕ ꯐ꯭ꯂꯣꯞ ꯇꯥꯒꯅꯤꯗ ꯍꯥꯏꯕꯗꯤ ꯃꯇꯝ ꯗꯇꯧꯗꯦ ꯍꯥꯏꯕꯗꯤ ꯃ ꯇꯝ ꯃꯥꯡꯅꯉꯥꯏꯅꯦ ꯍꯧꯖꯤꯛ ꯑꯈꯣꯏ ꯃꯇꯝ ꯃꯥꯡꯕꯗꯨꯗꯤ ꯑꯣꯏꯁꯨ ꯑꯣꯏꯔꯣꯏꯗꯕꯗ ꯎꯝ ꯑꯣꯏꯁꯨ ꯑꯣꯏꯔꯣꯏꯗꯕꯗ ꯊꯥꯗꯣꯛꯄꯁꯨ ꯌꯥꯗꯕ ꯆꯠꯄꯁꯨ ꯌꯥꯗꯕ ꯂꯩꯕꯁꯨ ꯅꯨꯡꯉꯥꯏꯇꯕ ꯑꯣ ꯍꯋꯥꯥꯏꯕꯅꯤꯅ ꯗꯨꯒꯤ ꯑꯈꯣꯏ ꯋꯥꯔꯁꯨ ꯅꯣꯏꯗꯤ ꯅꯨꯡꯉꯥꯏ ꯂꯩꯌꯣ ꯍꯥꯏꯕꯅꯦ ꯇꯥꯛꯄꯤ ꯍꯥꯏꯕꯤ ꯍꯥꯏꯕꯤ ꯇꯥꯛꯄꯤꯕ ꯋꯥꯅꯤꯗ ꯑꯈꯣꯏꯅ ꯁꯨꯃꯥꯏꯅ ꯋꯥꯏꯌꯦ ꯍꯥꯏꯕꯗꯣ ꯃꯊꯪꯒꯤ ꯑꯉꯥꯡꯁꯤꯡꯉꯣꯅ ꯅꯣꯏꯅꯁꯨ ꯃꯊꯪꯒꯤ ꯑꯉꯥꯡꯁꯤꯡꯉꯣꯟꯗ ꯑꯗꯨꯝ ꯇꯥꯛꯄꯤꯕ ꯌꯥꯏꯗꯅ
ꯑꯣ ꯆꯍꯤ ꯑꯃꯗꯣ ꯎꯝ ꯆꯍꯤ ꯑꯃꯗꯣ ꯀꯔꯤ ꯀꯔꯤ ꯀꯔꯤ ꯐꯪꯁꯟꯔ ꯑꯃ ꯂꯩꯕꯅꯦꯕ
ꯎꯝ
ꯏꯁ ꯀꯔꯤ ꯑꯩꯒꯤ ꯃꯤꯠ ꯁꯥꯈ꯭ꯔꯦ ꯆꯍꯤ ꯑꯃꯗꯣ ꯀꯩꯅꯣ ꯐꯪ ꯁꯟ ꯑꯃ ꯂꯩꯕ ꯑꯈꯣꯏꯒꯤ ꯆꯣꯊꯦꯒꯤ ꯎꯝ ꯐꯦꯂꯣꯁꯤꯞ ꯂꯩꯕꯅꯦꯕ
ꯎꯝ
ꯐꯤꯂꯣꯁꯤꯞ ꯑꯁꯤꯗ ꯑꯈꯣꯏꯁꯦ ꯄꯨꯟꯅ ꯀꯩꯅꯣ ꯈꯨꯟꯗ ꯑꯈꯣꯏꯔꯣꯝꯗ ꯇꯥꯃꯤꯟꯅꯈ꯭ꯔꯕꯅꯦꯕ ꯑꯩꯅ ꯑꯉꯥꯡꯁꯤꯡꯉꯣꯟꯗ ꯍꯥꯏ ꯐꯤꯂꯣꯁꯤꯞ ꯃꯇꯝꯗ ꯄꯥꯈꯪꯁꯤꯡ ꯌꯦꯡꯉꯣ ꯀꯟꯐ꯭ꯔꯦꯟꯁ ꯀꯨꯝꯕꯗꯤ ꯄꯥꯈꯪꯁꯤꯡ ꯁꯤꯡꯗꯣ ꯈꯟꯐꯝ ꯂꯥꯛꯐꯝ ꯈꯜꯂꯣꯏ ꯈꯣꯠꯂꯣꯏ ꯑꯗꯨꯝ ꯍꯥꯏꯕꯤꯈ꯭ꯔꯕꯅꯦꯕ ꯈꯪꯕ꯭ꯔꯥ ꯌꯦꯡꯉꯦ ꯑꯩꯒꯤ ꯄꯥꯈꯪꯗꯅ ꯉꯥꯎꯔꯒ ꯂꯥꯛꯑꯦ ꯑꯩꯒꯤ ꯄꯥꯈꯪ ꯌꯨ ꯑꯥꯎꯔꯒ ꯂꯥꯛꯑꯦ